ꯍꯜꯂꯣ
ꯆꯥꯛ ꯆꯔꯕꯥꯔꯣ
ꯑꯧ ꯀꯩꯗꯧꯔꯤꯒꯦ
ꯑꯩꯁꯨ ꯐꯝꯃꯤꯗ
ꯀꯔꯤ ꯍꯕ
ꯆꯥꯛ ꯆꯥꯔꯕꯣ
ꯆꯥꯛ ꯆꯥꯔꯦ꯫
ꯀꯔꯤ ꯃꯊꯦꯜ ꯆꯥꯕꯤꯈ꯭ꯔꯦ
ꯑꯣ
ꯀꯝꯄ꯭ꯂꯦꯛꯁꯟ ꯐꯕꯥ ꯍꯦꯟꯖꯥꯡꯅꯤꯅ
ꯃꯥꯏ ꯐꯖꯕ ꯅꯦ
ꯍꯣ ꯀꯝꯄꯂꯦꯛꯁꯟ ꯐꯖꯗꯔꯁꯨ
ꯅꯪꯗꯤ ꯆꯥꯛ ꯆꯥꯔꯕꯣ
ꯑ ꯑꯩꯁꯨ ꯍꯧꯖꯤꯛ ꯈꯤꯇꯪ ꯆꯥꯠꯇꯣꯛꯄꯗ ꯉꯥꯏꯔꯤ
ꯀꯩ ꯍꯤꯟꯖꯥꯡ ꯆꯥ
ꯑꯩꯗꯤ ꯀꯩꯅꯣ ꯍꯋꯥꯏ ꯑꯁꯥꯡꯕꯤꯗꯣ ꯀꯔꯤ ꯍꯥꯏꯕꯅꯣ ꯄꯣꯡ ꯍꯋꯥꯏ ꯍꯥꯏꯕ꯭ꯔꯥ ꯄꯝꯕꯤꯗꯣ ꯑꯗꯨ ꯆꯥꯏ ꯑꯂꯨꯒ ꯊꯣꯡꯉꯒ ꯀꯔꯤ ꯇꯧꯔꯒ ꯂꯩꯕ꯭ꯔꯣ
ꯐꯝꯃꯤ
ꯎꯝ ꯍꯝ ꯀꯔꯤꯒꯤ ꯃꯩ ꯂꯥꯛꯇꯕ꯭ꯔꯣꯅ ꯀꯗꯥꯏꯗ ꯆꯔꯖ ꯇꯧꯕ ꯆꯠ
ꯑꯥ
ꯈꯪꯗꯦꯅꯦ
ꯀꯣꯏ ꯀꯣꯏ ꯆꯠꯇ ꯐꯗ ꯀꯨꯏꯔꯦ
ꯅꯣꯏꯗꯤ ꯌꯥꯝ ꯀꯣꯏꯕꯒꯨꯝ ꯇꯧꯏꯅꯦ
ꯑꯈꯣꯏꯗꯤ ꯑꯈꯣꯏ ꯀꯣꯏꯕꯥ ꯆꯠꯄꯥ ꯆꯠꯇꯦꯗꯥ ꯑꯩꯈꯣꯏꯁꯨ
ꯀꯣꯏꯕꯁꯨ ꯆꯠꯄ ꯐꯪꯗꯔꯦ ꯏꯊꯟꯇ ꯑꯣꯏꯕꯅꯤꯅ ꯀꯣꯏꯃꯤꯅꯥꯕ ꯃꯤꯁꯨ ꯂꯩ ꯔꯤ
ꯌꯨꯝ ꯀꯣꯏꯏꯔꯁꯨ ꯌꯥꯔꯦꯅꯦ ꯑꯩꯁꯨ ꯁꯤꯗ ꯊꯣꯛꯑꯗꯤ ꯍꯥꯏꯗꯤ
ꯏꯟꯖꯥꯡ ꯒꯥꯁꯦ ꯌꯨꯝꯗꯒꯤ ꯊꯣꯡꯉꯒ ꯁꯦꯝꯃꯒ ꯄꯨꯔꯒ ꯆꯥꯕꯒ ꯆꯑꯥꯠꯅꯤꯡꯉꯤ
ꯑꯗꯨꯝ ꯅꯨꯡꯉꯥꯏꯕꯅꯦ
ꯑꯗꯨ ꯁꯨꯃꯥꯏ ꯆꯠꯂꯒꯥ ꯗꯨꯝ ꯃꯐꯥꯝꯁꯦ ꯀꯗꯥꯏꯗ ꯈꯔ ꯑꯗꯨꯕꯨ ꯅꯪ ꯈꯪꯗꯤ ꯈꯔ ꯂꯞꯄꯦꯗꯅ ꯑꯣ ꯎꯝ
ꯒꯥꯔꯤ ꯃꯆꯥ ꯂꯩꯔꯗꯤ
ꯀꯣꯏꯕꯁꯦ ꯅꯨꯡꯉꯥꯏꯗꯣꯏꯅꯤꯅꯦ
ꯅꯪ ꯊꯧꯕ ꯍꯩꯕꯅꯤꯅ ꯒꯥꯔꯤ ꯋꯥꯏꯔꯣꯅꯦ
ꯋꯥꯏꯈꯝ ꯂꯩꯇꯦꯅꯦ
ꯃꯐꯝꯗꯨ ꯂꯩꯕꯨ ꯂꯩꯔꯗꯤ ꯌꯥꯏꯅꯦ ꯋꯥꯏꯐꯝ ꯂꯩꯇꯦꯅꯦ
ꯋꯥꯥꯏꯐꯝꯁꯨ ꯂꯩꯥꯇꯦ ꯊꯧꯕꯁꯨ ꯍꯩꯇꯦ ꯑꯈꯣꯢꯗꯤ ꯫
ꯄꯩꯁꯥ ꯇꯥꯜꯂꯒ ꯂꯩꯕ ꯂꯩꯅꯤꯡꯉꯥꯏ ꯇꯧꯗ꯭ꯔꯗꯤ ꯌꯥꯔꯦ
ꯄꯨꯊꯣꯛꯑꯒ ꯂꯩꯇ꯭ꯔꯗꯤ ꯊꯧꯕ ꯐꯪꯒꯗꯕ ꯃꯥꯟꯗ꯭ꯔꯦ
ꯍꯣꯏ ꯍꯧꯖꯤꯛꯀꯥꯟꯁ ꯃꯤ ꯌꯥꯝꯅ ꯊꯥꯖꯕ ꯌꯥꯕ ꯂꯩꯇꯔ꯭ꯦꯗ
ꯏꯁꯥ ꯏꯊꯟꯗꯐꯥꯎ ꯊꯥꯖꯗ꯭ꯔ ꯀꯥꯟꯁꯤꯗ
ꯈꯪꯗ꯭ꯔꯦ ꯑ ꯅꯣꯏꯔꯣꯝꯗꯁꯨ ꯂꯥꯏ ꯍꯔꯥꯑꯣ ꯇꯧꯕ꯭ꯔꯣ
ꯁꯣꯝꯗꯔꯣ
ꯍꯝ
ꯈꯪꯗꯦ ꯎꯗꯦꯗ ꯇꯧꯗꯕ
ꯅꯣꯏꯔꯣꯝꯗ ꯇꯧꯕ꯭ꯔꯣ
ꯎꯝ
ꯑꯩꯈꯣꯏꯔꯣꯝꯗꯗꯤ ꯌꯥꯝ ꯇꯧꯋꯦ ꯇꯥꯕ꯭ꯔꯣ
ꯑꯪ
ꯑꯩꯈꯣꯏ ꯃꯅꯥꯛ ꯌꯥꯝ ꯅꯛꯄꯗꯤ ꯅꯠꯇꯦ ꯑꯗꯨ ꯈꯔꯗꯤ ꯑꯗꯨꯝ ꯃꯈꯣꯟ ꯇꯥꯕꯗꯣ
ꯁꯥꯏꯍꯦ ꯁꯥꯏꯍꯦ
ꯑꯍꯣꯏꯕ
ꯁꯥꯃꯟꯕꯒꯤ ꯂꯩꯕ ꯉꯝꯗ꯭ꯔꯦ
ꯂꯩꯐꯝ ꯈꯪꯗ꯭ꯔꯦꯅꯦ
ꯀꯗꯥꯏꯗꯒꯤ ꯈꯪꯅꯈ꯭ꯔꯒꯦ
ꯍꯥꯥ
ꯒ꯭ꯌꯥꯟ ꯇꯥꯗꯦ ꯅꯪ ꯍꯥꯏꯕꯗꯣ
ꯈꯪꯅꯕꯒꯨꯝꯕ ꯂꯩꯕ꯭ꯔꯣ
ꯅꯨꯨꯄꯥ ꯈꯪꯅꯕ ꯍꯥꯏꯕ꯭ꯔꯣ
ꯍꯣꯏ
ꯂꯩꯇꯦꯗ
ꯏꯁ ꯊꯥꯖꯗꯦꯗꯥ ꯑꯃꯗꯤ ꯂꯩꯔꯝꯒꯅꯤꯗꯥ
ꯑꯃ ꯂꯥꯏꯔꯤ ꯖꯦꯔꯣꯐꯥꯎ ꯂꯩꯇꯦ ꯅꯪꯗꯤ ꯀꯅꯥ ꯈꯪꯅꯔꯤꯒꯦ ꯍꯟꯗꯛꯇꯤ
ꯈꯪꯅꯗ꯭ꯔꯦꯗ ꯑꯩꯁꯨ ꯑꯗꯣ ꯑꯃꯕꯨꯗꯤ ꯑꯗꯨꯝ ꯋꯥꯔꯤ ꯁꯥꯕ ꯂꯩꯌꯦꯀꯣ ꯑꯗꯨ ꯍꯞꯇꯥꯗ ꯑꯅꯤꯔꯛꯀꯨꯝꯕ ꯑꯍꯨꯝ ꯌꯥꯝꯅꯤ ꯀꯌꯥ ꯁꯥꯟꯅꯗ꯭ꯔꯦ ꯑꯁ ꯄꯥꯝꯗ꯭ꯔꯦꯗ ꯑꯃꯐꯥꯎ ꯄꯥꯝꯕꯁꯨ ꯂꯩꯇꯔꯦ
ꯂꯩꯇ꯭ꯔꯦ ꯂꯩꯇ꯭ꯔꯦ
ꯀꯣꯏꯗꯕꯅꯁꯨ ꯐꯔꯦꯗ ꯑꯃꯔꯣꯝꯗꯗꯤ
ꯄꯨꯟꯁꯤꯁꯦ ꯁꯨꯝ ꯂꯦꯟꯂꯒꯦ
ꯉꯁꯤꯗꯤ ꯑꯩꯗꯤ ꯅꯨꯃꯤꯠꯆꯨꯞꯄ ꯇꯨꯝꯃꯤꯅꯦ ꯊꯕꯛ ꯀꯔꯤꯁꯨ ꯇꯧꯗꯕꯤꯗ
ꯅꯨꯡꯉꯥꯏꯅꯦ ꯅꯣꯏ ꯄꯨꯟꯁꯤꯁꯦ
ꯅꯨꯡꯉꯥꯏꯕ ꯑꯁ ꯅꯨꯡꯉꯥꯏꯕ ꯂꯩꯇ꯭ꯔꯦꯗ
ꯅꯨꯡꯉꯥꯏꯅꯤꯅ ꯇꯨꯝꯕꯒ ꯐꯪꯗꯦ ꯑꯩꯈꯣꯏꯗꯤ ꯍꯟꯗꯛꯁꯦ
ꯑꯁ ꯇꯨꯝꯕꯒ ꯆꯥꯕꯒ ꯇꯨꯝꯕꯒ ꯆꯥꯕꯒ ꯇꯧꯕꯒꯤ ꯏꯁꯥꯒꯤ ꯅꯣꯏꯕꯕꯨꯗꯤ ꯑꯗꯨꯝ ꯍꯦꯟꯒꯠꯈ꯭ꯔꯦꯗꯅ
ꯀꯡꯕ ꯁꯔꯨꯛꯄꯨꯗꯤ ꯅꯣꯏ ꯐꯔꯦꯅ
ꯑꯁ ꯀꯗꯥꯏꯗꯒꯤ ꯅꯣꯏꯅꯤꯡꯗ꯭ꯔꯦ ꯀꯪꯅꯤꯡꯈ꯭ꯔꯦ ꯀꯪꯕ ꯐꯪꯗꯕꯒꯤꯅꯤ
ꯑꯩꯅ ꯍꯦꯜꯂꯝꯒ
ꯅꯪꯗꯤ ꯊꯥꯕꯛ ꯇꯧꯕꯅꯤꯅ ꯀꯪꯗꯧ ꯃꯥꯜꯂꯤ
ꯀꯪꯗꯦ ꯑꯩꯗꯤ ꯍꯦꯟꯅ ꯍꯦꯟꯅ ꯅꯣꯏꯈ꯭ꯔꯦ
ꯑꯩꯁꯨ ꯑꯗꯨꯝ ꯅꯣꯏ ꯅꯣꯏꯔꯒ ꯇꯧꯕꯅꯦ ꯑꯗꯣ ꯍꯧꯖꯤꯛ ꯈꯪꯗꯦꯗ ꯄꯨꯛꯁꯦ ꯍꯦꯟꯅ ꯅꯣꯏꯈꯠꯂꯦ ꯑꯗꯨꯒ
ꯇꯣꯡ ꯇꯣꯡꯈꯩ ꯌꯥꯗ꯭ꯔꯦ ꯑꯩ ꯍꯥꯟꯅꯗꯒꯤ ꯅꯣꯏꯔꯤꯉꯩꯗ ꯑꯃꯨꯛ ꯍꯦꯟꯅ ꯅꯣꯏꯕꯅꯤꯅ ꯃꯤ ꯃꯥꯟꯗ꯭ꯔꯦꯗ
ꯏꯆꯦꯅ ꯑꯩꯉꯣꯟꯗ ꯅꯥꯍꯟꯗꯣ ꯐꯣꯟ ꯚꯤꯗꯤꯌꯣ ꯀꯣꯜ ꯇꯧꯔꯛꯑꯦ ꯑꯗꯨꯒ ꯅꯃꯥꯏꯗꯣ ꯌꯦꯡꯕ ꯌꯥꯗ꯭ꯔꯦ ꯅꯁꯝꯗꯣ ꯁꯥꯡꯉ ꯀꯥꯟꯗꯗꯤ ꯈꯔ ꯀꯪꯕ ꯃꯥꯜꯂꯦꯗꯅ ꯑꯩꯁꯦ ꯁꯝ ꯀꯛꯈ꯭ꯔꯦꯕ ꯅꯥꯁꯝꯁꯨ ꯑꯃꯨꯛ ꯀꯛꯈ꯭ꯔꯦ ꯍꯦꯟꯅ ꯍꯦꯟꯅ ꯅꯣꯏ ꯈꯜꯂꯦ ꯅꯃꯥꯏꯗꯨ ꯌꯦꯡꯕ ꯌꯥꯗ꯭ꯔꯦ ꯑꯥ ꯌꯥꯝ ꯉꯥꯡꯉꯦ ꯑꯩꯅ ꯅꯣꯏꯖꯔꯁꯨ ꯎꯄꯥꯏ ꯂꯩꯏꯇ꯭ꯔꯦ ꯍꯥꯏꯕ
ꯌꯥꯝ ꯅꯣꯏꯔꯝꯃꯤ ꯍꯥꯏꯌꯦ ꯏꯆꯦꯁꯨ ꯅꯪ ꯎꯔ
ꯍꯟꯗꯛꯗꯣ ꯃꯥ ꯌꯥꯝ ꯅꯣꯏ ꯅꯣꯏꯔꯝꯃꯤ ꯍꯥꯏꯔꯛꯑꯦ ꯑꯩꯉꯣꯟꯗꯁꯨ
ꯍꯣ ꯍꯣꯏ ꯑꯍꯥꯝꯕ ꯆꯪꯕꯗꯗꯤ ꯑꯩꯁꯦ ꯊꯨꯝꯁꯨ ꯆꯥꯕ ꯊꯥꯎ ꯀꯩꯝ ꯆꯥꯗꯦ ꯑꯗꯨꯒ ꯆꯝꯐꯨꯠꯒꯨꯝꯕ ꯈꯛꯇ ꯆꯥꯕ ꯀꯣ
ꯎꯝ
ꯆꯥꯛꯀꯣ ꯑꯃꯥ ꯑꯌꯨꯛ ꯈꯛꯇ ꯆꯥꯛ ꯆꯥꯕ ꯁꯨꯃꯥꯏꯟ ꯇꯧ ꯑꯩꯁꯨ ꯏꯌꯥꯥꯛꯗꯣ ꯈꯔ ꯀꯪꯉꯤꯕꯒꯤ ꯑꯗꯨꯒ ꯑꯃꯨꯛ ꯃꯟꯕꯤ ꯈꯣꯠꯇꯨꯅ ꯊꯣꯡꯕ ꯊꯨꯝ ꯊꯥꯎ ꯒꯨꯝꯕꯁꯨ ꯍꯦꯟꯅ ꯆꯥꯕꯒꯤ ꯑꯃꯨꯛ ꯅꯣꯏꯈꯠꯇꯈ꯭ꯔꯦ ꯑꯗꯨꯒ ꯑꯩꯁꯦ ꯀꯩꯅꯣ ꯃꯥꯡ ꯅꯥꯕ ꯑꯗꯨꯒꯤ ꯃꯣꯔꯣꯛꯀꯨꯝꯕꯁꯨ ꯆꯥꯒꯅꯨ ꯊꯥꯎ ꯁꯨ ꯈꯔ ꯂꯦꯞꯄꯣ ꯍꯥꯏꯌꯦ ꯍꯧꯖꯤꯛꯀꯥꯟꯁꯨ ꯁꯨꯃꯥꯏꯅ ꯂꯦꯞꯄꯤꯅꯤ
ꯎꯝ
ꯑꯗꯨ ꯑꯣꯏꯔꯁꯨ ꯆꯥꯗꯕꯗꯨ ꯄꯨꯟꯁꯤꯁꯦ ꯒꯌꯥꯟ ꯇꯥꯗ꯭ꯔꯦ
ꯑꯣ ꯍꯣꯏ ꯍꯧꯔꯦꯟꯁꯨ ꯌꯟꯁꯤꯡꯅ ꯈꯟꯕꯅꯤ ꯑꯁꯤꯁꯨ
ꯀꯅꯥ ꯀꯅꯥ ꯕꯣꯜꯗ ꯂꯩꯒꯦ
ꯑꯗꯨꯒ ꯏꯁꯄꯦꯟꯒ ꯏꯁꯄꯦꯟꯒ ꯀꯔꯤꯅꯣ ꯑꯃ ꯍꯥꯏꯕꯗꯣ ꯈꯪꯗꯦ ꯕꯣꯅ ꯑꯗꯨ ꯑꯗꯨ ꯂꯩꯔꯦ ꯑꯗꯨꯒ ꯎꯝ ꯃꯔꯤ ꯄꯨꯡ ꯃꯔꯤ ꯃꯈꯥꯏꯔ ꯃꯔꯤꯔ ꯑꯗꯨꯋꯥꯏꯗꯅ ꯄꯣꯔꯇꯨꯒꯜꯒ ꯀꯣꯔꯁꯤꯌꯥ
ꯎꯝ
ꯂꯩꯌꯦ
ꯑꯗꯨ ꯌꯦꯡꯗꯣꯏꯔꯣ
ꯌꯦꯡ ꯌꯦꯡꯕꯁꯨ ꯌꯥꯏ ꯍꯌꯦꯡꯅꯤ ꯑꯗꯨꯒ ꯍꯪꯆꯤꯠꯅ ꯃꯤꯁꯤꯒꯤ ꯂꯩꯔ‌ꯦꯕ ꯉꯁꯤꯒꯤꯗꯤ ꯁꯣꯏꯗꯅ ꯌꯦꯡꯅꯤꯌꯦ ꯎꯝ ꯈꯪꯗ꯭ꯔꯦ ꯍꯌꯦꯡ ꯍꯪꯆꯤꯠ ꯈꯛꯇ ꯉꯥꯏꯔꯦ ꯑꯩꯈꯣꯏꯅ ꯀꯩꯅꯣ ꯇꯧꯗꯣ ꯌꯥꯝꯕ ꯑꯗꯨ ꯊꯕꯛ ꯊꯤꯕ ꯐꯪꯗꯕꯒ
ꯑꯁꯦꯡꯕ ꯒꯌꯥꯟ ꯇꯥꯗ꯭ꯔꯦ
ꯒꯌꯥꯟ ꯃꯦꯟ ꯇꯁꯤꯜ ꯂꯛꯇ꯭ꯔꯦ
ꯀꯔꯤꯕ